ꯍꯜꯂꯣ ꯑ ꯑ ꯑꯁ ꯃꯤꯡꯗꯤ ꯀꯥ
ꯍꯥꯥ
ꯁ ꯃꯤꯡꯗꯤ ꯀꯤꯍꯦ
ꯀꯔꯤꯒꯤꯅꯣ
ꯈꯪꯗꯦ ꯆꯥꯛ ꯆꯥꯔꯕꯣ
ꯑꯩ ꯆꯥꯗ꯭ꯔꯤꯌꯦ ꯁꯦꯝꯂꯝꯕꯅꯦ
ꯎꯝ ꯎꯝ
ꯁꯣꯝꯗꯦ
ꯎꯝ ꯑꯗꯨꯝ ꯊꯣꯡꯕ ꯂꯣꯏꯔꯒ ꯁꯨꯝ ꯐꯝꯔꯒ ꯂꯩꯌꯦ
ꯎꯝ ꯀꯔꯤ ꯃꯊꯦꯜ ꯊꯣꯡꯉꯦ
ꯎꯝ ꯑꯩꯁꯦ ꯃꯃꯤꯡ ꯈꯡꯗꯕꯀꯣ ꯍꯥꯏꯕꯗꯤ ꯃꯅꯤꯄꯨꯔꯤꯗꯒꯤ ꯈꯪꯗꯕ꯭ꯔꯥ
ꯀꯔꯤꯅꯣ ꯍꯥꯏꯔꯛꯑꯣꯅꯦ
ꯪꯪ ꯃꯃꯤꯡꯗꯣ ꯈꯪꯗꯦꯕ ꯑꯥ ꯕꯦꯠꯁꯇꯦꯕ
ꯌꯥꯕ꯭ꯔꯣ
ꯑꯍꯣꯏ ꯑꯩ ꯑꯩ ꯂꯣꯟꯗꯩ ꯈꯪꯉꯤꯗ ꯚꯦꯖꯤꯇꯦꯕꯜꯅꯦ ꯑꯗꯣ ꯁꯥ ꯑꯣꯏꯔꯗꯤ ꯁꯤ ꯁꯤꯁꯤ ꯍꯥꯏꯅ ꯍꯥꯏꯒꯗꯕꯀꯣ ꯑꯗꯣ ꯁꯥ ꯑꯣꯏꯗꯕꯅꯤꯅ
ꯑꯗꯨ ꯂꯝꯗ ꯐꯪꯕ꯭ꯔꯥ ꯌꯨꯝꯗ
ꯍꯥ ꯑꯩ ꯌꯨꯝꯗ ꯊꯥꯕ ꯌꯥꯏꯌꯦꯦ
ꯎꯝ
ꯎꯝ ꯑꯗꯣ ꯅꯪꯗꯤ
ꯍꯥꯎꯔꯝꯒꯗꯧ ꯃꯥꯜꯂꯦ ꯃꯁꯛ ꯈꯪꯗ꯭ꯔꯁꯨ
ꯑꯗꯣ ꯃꯊꯦꯜ ꯀꯌꯥ ꯊꯣꯡꯕꯅꯣ ꯉꯁꯤꯁꯦ
ꯑꯁ ꯊꯣꯡꯗꯦꯗ ꯆꯠꯅꯤ ꯑꯃ ꯁꯦꯝꯔꯦ ꯌꯦꯟꯖꯥꯡ ꯑꯃ ꯊꯣꯡꯅ ꯂꯣꯏꯔꯦ
ꯑꯗꯣ ꯑꯩꯔꯣ ꯑꯩ ꯁꯨꯝ ꯐꯝꯅꯕꯅꯦ ꯑꯩꯗꯣ ꯑꯩ ꯑꯣꯝꯂꯦꯠ ꯈꯔ ꯁꯦꯝꯒꯦ ꯇꯧꯕꯅꯦ ꯑꯩ ꯆꯝꯐꯨꯠ ꯑꯃꯗꯤ ꯁꯦꯝꯃꯦꯀꯣ ꯑꯩ ꯁꯨꯃꯥꯏꯅ ꯇꯧꯔꯒ ꯆꯝꯊꯣꯡ ꯑꯃꯗꯤ ꯇꯧꯋꯦꯅ ꯈꯜꯂꯤ ꯃꯣꯔꯣꯛ ꯃꯦꯠꯄꯝꯃꯒꯀꯣ ꯅꯪꯗꯤ ꯉꯟꯅ ꯍꯧꯒꯠꯄꯤꯔꯣ ꯅꯠꯇ꯭ꯔꯒ ꯊꯦꯡꯅ ꯍꯧꯒꯠꯄꯤꯔꯣ
ꯎꯝ ꯑꯗꯨꯝ ꯃꯇꯝ ꯃꯇꯝꯗ ꯂꯩꯌꯦꯅ ꯍꯥꯏꯕꯗꯤ ꯎꯝ ꯅꯨꯡꯗꯥꯡꯗ ꯊꯕꯛ ꯈꯔ ꯂꯩꯔꯗꯤ ꯑꯗꯨꯝ ꯊꯦꯡꯅ ꯇꯨꯝꯅꯤꯅ ꯑꯗꯨ ꯑꯣꯏꯔꯗꯤ ꯈꯔ ꯊꯦꯡꯅ ꯍꯧꯒꯠꯄ ꯑꯗꯣ ꯊꯕꯛ ꯍꯥꯏꯕꯗꯤ ꯀꯣꯜꯒꯨꯝꯕ ꯇꯧꯕꯀꯣ
ꯎꯝ
ꯎꯝ ꯀꯣꯒꯨꯝꯕ ꯇꯧꯕ ꯅꯠꯇ꯭ꯔꯗꯤ ꯑꯩꯈꯣꯏ ꯑꯩꯈꯣꯏ ꯏꯃꯨꯡ ꯑꯩꯗꯤ ꯃꯣꯏꯒ ꯂꯩꯃꯤꯟꯅꯕꯅꯤ ꯂꯩꯃꯤꯟꯅꯗꯕꯅꯤꯅꯀꯣ
ꯎꯝ
ꯃꯣꯏꯕꯨ ꯈꯔ ꯁꯥꯡꯅ ꯀꯣꯜ ꯇꯧꯔꯗꯤ ꯑꯗꯨꯝ ꯊꯦꯡꯅ ꯇꯨꯝꯒꯅꯤ
ꯎꯝ
ꯑꯗꯨꯗꯒꯤ
ꯎꯝ ꯑꯗꯣ ꯉꯟꯅ ꯍꯧꯒꯠꯂꯗꯤ ꯄꯨꯡ ꯀꯌꯥꯗ ꯊꯦꯡꯅ ꯍꯧꯒꯠꯂꯗꯤ ꯄꯨꯡ ꯀꯌꯥꯗꯣ ꯈꯤꯇꯪ ꯍꯥꯏꯕꯤꯌꯨꯅꯦ
ꯎꯝ ꯉꯟꯅ ꯍꯧꯍꯜꯂꯗꯤ ꯑꯩꯒꯤ ꯑꯩꯒꯤ ꯉꯟꯕꯗꯤ ꯁꯤꯛꯁꯅꯦꯗ
ꯑ ꯄꯨꯡ ꯇꯔꯨꯛ
ꯍꯥ ꯁꯤꯗ ꯂꯩꯔꯗꯤꯀꯣ ꯍꯣꯏ ꯌꯨꯝ ꯌꯨꯝꯗ ꯂꯥꯛꯏꯗꯤ ꯃꯉꯥꯒꯨꯝꯕꯗ ꯍꯧꯒꯠꯄꯅꯦ
ꯑ ꯑꯗꯨꯒꯗꯤ ꯊꯦꯡꯂꯗꯤ ꯄꯨꯡ ꯀꯌꯥꯅꯣ ꯍꯜꯂꯣ ꯇꯥꯕꯔꯣ꯫ ꯍꯜꯂꯣ ꯍꯜꯂꯣ ꯍꯜꯂꯣ ꯍꯜꯂꯣ